ꯍꯜꯂꯧ ꯇꯨꯝꯔꯕꯧ?
ꯎꯝ ꯇꯨꯝꯅꯤꯡꯕ ꯃꯥꯅꯤꯀꯣ ꯅꯪꯒꯤ ꯈꯣꯟꯗꯤ
ꯅꯠꯇꯦꯗ
ꯀꯔꯤ ꯌꯦꯟꯁꯥꯡ ꯆꯥꯔꯦ ꯅꯨꯡꯗꯤ
ꯑ ꯈꯃꯦꯟ ꯑꯈꯥꯕꯗꯣ ꯕ꯭ꯔꯤꯟꯖꯥꯜ
ꯑꯣ ꯄꯨꯡ ꯀꯌꯥ ꯇꯥꯔꯦ ꯍꯨꯖꯤꯛ ꯑꯁ ꯀꯥꯎꯔꯦ ꯑꯩ ꯀꯣꯛꯁꯦ ꯌꯥꯗꯦꯍꯦ
ꯑꯁ ꯇꯔꯥ ꯇꯔꯥꯃꯥꯊꯣꯏ ꯃꯈꯥꯏ ꯇꯥꯗꯧꯔꯦ
ꯍꯣꯏ ꯍꯣꯏ ꯀꯣꯏꯔꯦ ꯑꯩꯈꯣꯏ ꯀꯣꯜ ꯇꯧꯈ꯭ꯔꯕꯗꯣ ꯑꯗꯨꯝ ꯑꯩ ꯃꯤ ꯌꯥꯝ ꯀꯣꯜ ꯇꯧꯈ꯭ꯔꯦꯕ ꯑꯗꯨꯒꯤ ꯑꯩ ꯀꯥꯎꯔꯒ ꯂꯩ ꯎꯝ ꯎꯝ
ꯀꯩꯗꯩꯔꯤꯅꯣ ꯍꯧꯍꯤꯛꯇꯤ ꯍꯣꯏ
ꯑꯣ ꯀꯔꯤ ꯇꯥꯎꯕ꯭ꯔꯣ ꯑꯗꯨꯗꯤ ꯅꯊꯟꯇ
ꯇꯦꯔꯦꯁꯇ ꯐꯝꯃ ꯂꯩꯕꯅꯦ ꯁꯥꯥꯕꯒꯤ
ꯑꯥ
ꯇꯦꯕꯥꯜꯗ ꯐꯝꯃꯦ ꯍꯥꯏꯕ
ꯇꯦꯔꯦꯁꯇꯀꯣ ꯇꯦ ꯇꯦꯔꯦꯁꯇ
ꯑꯣ ꯇꯦꯔꯁ
ꯎꯝ
ꯑꯣ ꯑꯣ
ꯌꯥꯝ ꯁꯥꯕꯒꯤ
ꯑꯣ
ꯕꯣꯜ ꯕꯣꯜꯁꯨ ꯉꯥꯏꯕꯅꯤꯗ
ꯑꯣ ꯑꯩꯁꯨ ꯉꯥꯏꯕꯒꯤ ꯅꯠꯇ꯭ꯔꯗꯤ ꯇꯨꯝꯃꯅꯤ ꯅꯣꯡ ꯆꯨꯗ꯭ꯔꯣ
ꯍꯣꯏ ꯍꯧꯖꯤꯛ ꯍꯧꯖꯤꯛꯄꯨꯗꯤ ꯆꯨ ꯍꯧꯖꯤꯛꯄꯨꯗꯤ ꯆꯨꯗꯦꯗ
ꯈꯣꯏꯗꯗꯤ ꯆꯨꯔꯦ ꯆꯨꯕ ꯍꯥꯎꯔꯦ
ꯑꯁ ꯌꯥꯝ ꯁꯥꯏꯌꯦ ꯑꯩꯈꯣꯏꯔꯣꯝꯗꯗꯤ ꯍꯧꯖꯤꯛꯇꯤ
ꯑꯣ ꯍꯣꯏ ꯅꯣꯏꯅ ꯈꯟꯕꯗꯤ ꯅꯣꯏꯔꯣꯝꯗꯗꯤ ꯆꯨꯝꯕ꯭ꯔꯥ ꯅꯣꯔꯣꯝꯗꯗꯤ ꯂꯣꯏꯔꯦ ꯌꯨꯝ ꯁꯥꯕꯅ ꯑꯩꯗꯤ ꯂꯩꯕ ꯉꯝꯔꯣꯏ
ꯌꯥꯝ ꯈꯪꯕꯒꯨꯝꯅ ꯅꯪ
ꯈꯪꯉꯦ ꯑꯩꯈꯣꯏ ꯀꯣꯏꯔꯛꯑꯦꯅ ꯇꯃꯦꯡꯂꯣꯡ ꯆꯥꯠꯅꯤꯡꯉꯥꯏ ꯒꯥꯔꯤ ꯇꯣꯡꯔ ꯂꯥꯛꯄꯅꯤꯅ ꯑꯩꯈꯣꯏ ꯎꯝ ꯅꯣꯏ ꯍꯣꯇꯦꯜꯗ ꯆꯥꯛ ꯆꯥꯏꯅ ꯑꯗꯨꯗ ꯈꯪꯉꯦ ꯑꯩ
ꯏꯁ ꯌꯥꯝ ꯈꯪꯉꯤꯀꯣ
ꯍꯣꯏꯅꯦ ꯍꯦꯟ ꯈꯪꯉꯦ ꯑꯦ ꯅꯪ ꯅꯪꯅꯦ ꯋꯥ ꯉꯥꯡꯉꯨꯁꯦ ꯎꯝ ꯋꯥ ꯉꯥꯡꯕ ꯅꯨꯡꯉꯥꯏꯇꯕ꯭ꯔꯣ ꯍꯧꯖꯤꯛ
ꯅꯠꯇꯦꯗ ꯎꯝ ꯍꯖꯤꯛꯅꯦꯕꯨ ꯍꯥꯏꯕ ꯊꯦꯡꯗꯤ ꯊꯦꯡꯉꯤꯀꯣ ꯗꯨꯝ ꯄꯥꯜꯂ ꯂꯩꯕꯅꯤꯅ ꯋꯥꯗꯣ ꯀꯟꯅ ꯉꯥꯡꯕ ꯅꯨꯡꯉꯥꯏꯇꯦꯗꯅ
ꯍꯣꯏ ꯍꯣꯏ ꯍꯣꯏ ꯆꯨꯝꯃꯤ ꯆꯨꯝꯃꯤ ꯑ ꯄꯨꯡ ꯊꯦꯡꯉꯦ ꯊꯦꯡꯉꯦ ꯕꯣꯜ ꯌꯦ ꯌꯦꯡꯔꯗꯤ ꯑꯁ ꯃꯤ ꯁꯦꯡꯉꯦ ꯀꯣꯟ ꯇꯥꯔꯅꯤ ꯋꯣ ꯍꯥꯏꯕꯗꯣ ꯊꯦꯡꯔꯁꯨ ꯍꯧꯖꯤꯛꯀꯥꯟꯁꯦ ꯃꯤꯅ ꯀꯟꯇ꯭ꯔꯣꯜ ꯇꯥꯎꯕꯁꯨ ꯌꯥꯗꯦ
ꯉ ꯉꯁꯤꯁꯦ ꯏꯕꯥꯅꯤ ꯕꯦꯠꯇꯤꯡ ꯇꯧꯁꯤꯔꯣ
ꯌꯥꯏ
ꯂꯨꯄꯥ ꯆꯥꯎꯉ ꯆꯥꯎꯉ
ꯑꯗꯨꯗꯤ ꯍꯦꯟ ꯃꯟꯗ꯭ꯔꯣ ꯑꯗꯨꯕꯨꯗꯤ
ꯅꯣꯏ ꯀꯌꯥ ꯇꯧꯅꯤꯡꯕ
ꯎꯝ ꯆꯥꯝꯃ ꯇꯥꯕꯔ꯭
ꯎꯝ
ꯃꯤꯗꯤ ꯄꯩꯁꯥ ꯄꯥꯏꯕꯅꯤꯅ ꯑꯁ ꯌꯥꯝ ꯍꯥꯏꯌꯦꯀꯣ
ꯅꯠꯇꯦ ꯑꯩꯁꯨ ꯑꯩꯁꯨ ꯄꯩꯁ ꯄꯩꯁꯥ ꯄꯥꯏ ꯍꯥꯏꯕ ꯅꯠꯇꯦ ꯑꯗꯨꯝ ꯕꯦꯠꯇꯤꯡꯗ ꯕꯦꯠꯇꯤꯡꯗ ꯍꯣꯔꯦꯟ ꯌꯦꯡꯕ ꯅꯨꯡꯉꯥꯏꯗꯅ
ꯍꯣꯏ ꯍꯣꯏ ꯇꯥꯕ ꯗꯥꯎꯁꯦ
ꯍꯥꯥ
ꯆꯥꯃ ꯇꯥꯎꯁꯦ
ꯑꯁꯦꯡꯕꯩꯔꯣ
ꯍꯣꯏꯠ
ꯐꯔꯦ ꯐꯔꯦ ꯇꯧꯔꯁꯦ
ꯑꯦ ꯅꯪ ꯑꯗꯨꯗꯤ ꯅꯪ ꯕ꯭ꯔꯥꯖꯤꯜ ꯕ꯭ꯔꯥꯖꯤꯜꯕꯨ ꯁꯄꯣꯔꯠ ꯇꯧꯔꯅꯤ ꯍꯥꯏꯕ꯭ꯔꯣ
ꯍꯣꯏ ꯑꯩꯗꯤ ꯕ꯭ꯔꯥꯖꯤꯜꯅꯤꯅ
ꯎꯝ
ꯑꯩꯗꯤ ꯅꯦꯃꯥꯔ ꯅꯤ
ꯅꯦꯃꯥꯔꯗꯣ ꯅꯪ ꯅꯨꯡꯁꯤꯕ꯭ꯔꯥ
ꯑꯦ ꯑꯩꯒꯤ ꯑꯥꯏꯗꯜꯅꯤꯅ ꯑꯗꯨꯗꯤ
ꯐꯔꯅꯤ ꯐꯔꯅꯤ ꯑꯩꯒꯤꯗꯤ ꯍꯥꯂꯦꯟ ꯂꯩꯔꯦ
ꯇꯧꯔꯣ ꯇꯧꯔꯣ
ꯅꯨꯄꯥ ꯑꯋꯥꯡꯕ ꯁꯛ ꯐꯖꯕ ꯁꯅꯥꯋꯥ ꯍꯩꯕ ꯂꯩꯌꯦ ꯎꯝ
ꯑꯦ ꯌꯦꯡꯕ ꯇꯥꯔꯦꯗꯅ ꯑꯗꯨꯕꯨꯗꯤ
ꯍꯣꯏ ꯍꯦꯡꯕꯤꯁꯦ
ꯀꯅꯥꯅ ꯉꯝꯕ ꯀꯅꯥꯅ ꯀꯅꯥꯅ ꯇꯣꯏꯕ꯭ꯔꯥ ꯀꯅꯥ ꯑꯗꯨꯗꯤ ꯌꯦꯡꯕ ꯇꯥꯔꯦ
ꯎꯝ ꯌꯦꯡꯉꯣ ꯅ ꯪ ꯅꯪꯅꯁꯨ ꯄꯣꯠ ꯇꯥꯎꯕꯗꯤꯉꯝꯗꯤ ꯑꯩꯗꯣ ꯄꯩꯁꯥꯗꯣ
ꯃꯣꯏꯅ ꯊꯅꯤꯉꯦꯍꯥꯢ ꯇꯥꯟꯕꯅꯥꯂꯣꯢꯔꯦ ꯑꯩꯗꯤ ꯊꯥꯅꯤꯡꯗꯗꯤ ꯊꯥꯔꯣꯏ
ꯑꯩ ꯉꯔꯥꯡꯒꯤ ꯇꯨꯂꯥꯎꯗꯣ ꯉꯔꯥꯡꯒꯤ ꯇꯨꯂꯥꯎꯗꯣ ꯂꯣꯏꯁꯤꯟꯒꯔꯕ
ꯑꯩꯖꯨ ꯂꯣꯏꯁꯤꯒꯥꯔꯦꯗ
ꯅꯪꯗꯤ ꯀꯕꯤ ꯀꯕꯤ ꯂꯧꯕꯔꯥ
ꯀꯩꯅꯣ ꯑꯝ ꯉꯁꯥꯏ ꯑꯁꯦ ꯑꯉꯥꯡꯁꯤꯡꯅ ꯐꯝ ꯐꯝꯃ ꯂꯩꯔꯦꯕ
ꯎꯝ
ꯑꯗꯣ ꯃꯣꯏꯅ ꯆꯥꯛ ꯂꯥꯝꯃꯦ ꯍꯥꯏꯕꯒꯤ ꯀꯩ ꯀꯩꯅꯣ ꯂꯧꯔꯨꯔꯦ ꯑꯗꯨꯒ ꯑꯩꯒꯤ ꯏꯆꯥꯅꯃꯛ ꯀꯩꯅꯣ ꯂꯧꯔꯦ ꯂꯩꯔꯦ
ꯑꯁ
ꯑꯉꯥꯡꯁꯤꯡꯗ ꯍꯣꯁꯇꯦꯜ ꯂꯩꯕꯅꯤꯅꯀꯣ
ꯑꯣ
ꯆꯥꯛ ꯅꯨꯡꯊꯤ ꯆꯥꯛ ꯄꯤꯗꯦꯅ
ꯎꯝ ꯎꯝ
ꯑꯗꯨꯒꯤ ꯑꯁ ꯆꯥꯛ ꯂꯥꯝꯃꯦ ꯈꯣꯠꯂꯦ ꯍꯥꯏꯕꯗꯤ
ꯎꯝ
ꯕꯤꯟ ꯑꯥ ꯕꯤꯁꯀꯤꯠꯀꯨꯝꯕ ꯖꯤꯁꯀꯨꯝꯕ ꯂꯥ ꯂꯥ ꯂꯧꯔꯝꯃꯦ ꯑꯗꯨ ꯂꯣꯏꯔꯗꯤ
ꯎꯝ ꯑꯩ ꯑꯩꯗꯣ ꯎꯝ ꯑꯃꯨꯛ ꯐꯥꯔꯗꯤ ꯖꯣꯏꯁꯤ ꯂꯥꯎꯅꯤꯡꯉꯦ ꯈꯟꯕꯅꯦ ꯎꯝ ꯐꯥꯏꯅꯦꯜ ꯐꯥꯏꯅꯦꯜ ꯀꯥꯔꯗꯤ ꯑꯥ ꯐꯥꯏꯅꯦꯜ ꯁꯥꯟꯅꯅꯤꯉꯥꯏꯁꯦ
ꯎꯝ ꯃꯤ ꯑꯥ ꯅꯠꯇꯦ ꯅꯨꯃꯤꯠ ꯒꯦꯞꯄꯤꯒꯗ꯭ꯔꯥ
ꯎꯝ ꯒꯦꯞꯒꯅꯦ
ꯑꯣ ꯒꯦꯞ ꯄꯤꯔꯗꯤ ꯎꯝ ꯒꯦꯞ ꯄꯤꯔꯗꯤ ꯁꯅꯥ ꯑꯥ ꯐꯥꯏꯅꯥꯜꯗ ꯁꯅꯅꯤꯡꯉꯥꯏꯒꯤ ꯇꯤꯝꯗꯣ ꯈꯥꯡꯉꯅꯦꯕ
ꯎꯝ
ꯑꯗꯨꯗꯣ ꯑꯩ ꯑꯩꯅ ꯁꯄꯣꯔꯠ ꯇꯧꯅꯤꯡꯕ ꯖꯔꯁꯤꯗꯣ ꯂꯩꯅꯤꯡꯕꯀꯣ
ꯑꯝ ꯂꯩꯌꯦ ꯂꯩꯌꯦ ꯂꯩꯌꯦ
ꯖꯔꯁꯤꯗꯣ ꯁꯦꯠꯂꯒ ꯌꯦꯡꯕꯗꯎ ꯅꯨꯡꯉꯥꯏꯅ
ꯎꯝ
ꯉꯣꯟꯗꯁꯨ ꯖꯔꯁꯤ ꯂꯩꯕꯔꯥ
ꯂꯩꯇꯦꯗ ꯍꯥꯏꯗꯤ
ꯂꯩꯕꯑꯣꯏ ꯎꯝ ꯅꯣꯏꯔꯣꯝꯗ ꯌꯣꯟꯕ꯭ꯔꯥ ꯑꯗꯨꯗꯣ
ꯎꯝ ꯌꯜꯂꯦ ꯂꯩꯌꯦꯅ ꯑꯗꯨꯁ ꯑꯁ ꯑꯩꯗꯤ ꯀꯩꯅꯣ ꯍꯣꯏ ꯑꯩꯗꯤ ꯑꯩ ꯏꯁꯄꯣꯔꯠ ꯕꯜꯂ ꯁꯥꯟꯅꯔꯛꯑꯝꯕꯅꯤꯅꯀꯣ
ꯑꯣ
ꯖ ꯖꯁꯤꯂꯗꯤ ꯌꯥꯝ ꯂꯩꯗ
ꯑꯣꯝ ꯌꯥꯝ ꯂꯥꯏꯔꯁꯨ ꯍꯧꯖꯤꯛ ꯍꯧꯖꯤꯛ ꯁꯅꯥ ꯁꯅꯕꯁꯤꯡꯒꯤ ꯌꯨꯅꯤꯐ ꯐꯣꯔꯝꯗꯨꯣ ꯍꯥꯏꯕꯅꯤꯗ
ꯑꯗꯨ ꯄꯥꯝꯗꯕ ꯑꯩꯅ ꯄꯥꯝꯗꯕ
ꯑꯣ ꯎ ꯄꯥꯝꯗꯦ ꯍꯥꯏꯔꯒ
ꯍꯥꯏꯕꯨ ꯀꯟꯇ꯭ꯔꯤ ꯀꯟꯇ꯭ꯔꯤꯒꯤ ꯂꯧꯕꯗꯣ ꯖꯦꯔꯁꯤꯗꯣ ꯑꯩꯗ ꯄꯥꯝꯗꯦꯕ
ꯑ ꯑꯣ ꯀ꯭ꯂꯕ ꯀ꯭ꯂꯕ ꯀꯤꯗꯣ ꯀ꯭ꯂꯕ ꯀꯨꯗꯣ ꯄꯥꯝꯕꯔꯥ ꯅꯒ ꯑꯣ ꯅꯪꯗꯤ ꯀꯩ ꯀꯩ ꯀꯔꯤꯒꯤ ꯀ꯭ꯂꯞ ꯄꯥꯝꯃꯤ
ꯄꯦꯔꯤꯁꯖꯔꯃꯟ
ꯍꯥꯥ
ꯄꯦꯔꯤꯁꯖꯔꯃꯟ
ꯁꯤꯒꯨꯝꯕ ꯑꯩꯗꯤ ꯇꯥꯔꯦ ꯍ ꯆ ꯀꯄ ꯈꯪꯈꯤ
ꯍꯥꯥ
ꯄꯤ ꯑꯦꯆꯖꯤ ꯍꯥꯏꯕ꯭ꯔꯕꯤ ꯄꯤ ꯒꯑꯦ ꯄꯖꯤ ꯄꯤ ꯑꯦꯁ ꯁꯤ ꯄꯦ ꯑꯁ ꯁꯤ ꯄꯤ ꯑꯦꯁ ꯁꯤ ꯄꯤ ꯑꯦꯁ ꯁꯤ ꯎ ꯄꯤ ꯑꯦꯁꯖꯤ ꯄꯤ ꯑꯩꯆ ꯖꯤ ꯈꯪꯉꯦ ꯔꯤꯑꯣꯃꯦꯦꯇ꯭ꯔꯤꯛ ꯈꯪꯉꯦ ꯑꯗꯨꯒ
ꯄꯤ ꯑꯦꯁ ꯄꯤ ꯑꯦꯁ ꯖꯤꯗꯣ
ꯎꯝ
ꯄꯦꯔꯤꯁꯟ ꯖꯔꯃꯟ ꯍꯥꯏꯕꯅꯤ
ꯑꯣ ꯑꯣ
ꯅꯥꯃꯔ ꯁꯅꯔꯝ ꯕꯗꯣ
ꯑꯣ ꯄꯦꯥꯖꯤꯁꯦ ꯑꯣ ꯐ꯭ꯔꯥꯟꯁ
ꯐ꯭ꯔꯦꯟꯁ ꯐ꯭ꯔꯦꯟꯁ ꯀ꯭ꯂꯞꯅꯦ
ꯑꯣ ꯑꯣ ꯑꯗꯨ ꯍꯥꯏꯕ ꯇꯥꯢ
ꯀꯩꯗꯧꯔꯝ ꯀꯩꯗꯧꯔꯤꯅꯣ ꯅꯪꯗꯤ
ꯇꯨꯝꯃꯒ ꯐꯃꯨꯡꯗ ꯂꯩ ꯐꯣꯟꯗ ꯋꯥꯔꯤ ꯁꯥꯔꯒ ꯇꯨꯝꯅꯤꯡꯕ ꯉꯥꯎꯔꯦ ꯑꯩꯁꯦ
ꯑꯗꯨꯒ
ꯎꯝ
ꯐꯃꯨꯡꯗ ꯁꯦ
ꯎꯝ
ꯇꯨꯝꯕ꯭ꯔꯥ ꯅꯠꯇ꯭ꯔꯒ ꯍꯤꯄ꯭ꯔꯥ ꯅꯠꯇ꯭ꯔꯒ ꯐꯝꯕ꯭ꯔꯥ
ꯍꯤꯞꯄꯅꯦ
ꯍꯤꯞꯄ
ꯎꯝ
ꯎꯝ ꯑꯗꯨꯅꯦ ꯐꯃꯨꯡꯗ ꯐꯃꯨꯡꯗ ꯇꯨꯝꯃꯦ ꯍꯥꯏꯒꯅꯨꯕ ꯃꯩꯇꯩꯂꯣꯟ ꯅꯠꯇꯦꯒꯣ ꯑꯗꯨꯝ ꯐꯃꯨꯡꯗ ꯑꯗꯨꯝ ꯍꯤꯞꯄꯒ ꯂꯩꯌꯦ ꯍꯥꯢ ꯍꯥꯏꯒꯗꯕꯅꯦꯕ ꯑꯗꯨꯕꯨꯗꯤ
ꯍꯣꯢꯌꯦ ꯍꯣꯏ
ꯇꯣ ꯐꯃꯨꯡꯗ ꯇꯨꯝꯃꯦ ꯇꯨꯝꯃꯒ ꯂꯩ ꯍꯥꯏꯔꯗꯤ ꯑꯩꯈꯣꯏ ꯇꯨꯝꯃ ꯇꯨꯝꯃꯒ ꯈꯪ ꯈꯪꯗꯦꯅ ꯇꯨꯝꯃ ꯀꯥꯟꯗꯗꯤ ꯑꯗꯨꯅꯦ
ꯎꯝ ꯈꯪꯉꯦ ꯈꯪꯉꯦ
ꯃꯥꯡꯗ ꯍꯤꯞꯂꯒ ꯂꯩꯌꯦ
ꯍꯤꯞ ꯍꯤꯞ
ꯍꯤꯞ
ꯎꯝ ꯍꯤꯞ ꯍꯤꯞꯄꯤ ꯍꯤꯠꯄꯤ ꯍꯤꯞꯄꯤ ꯑꯣ ꯆꯞ ꯃꯥꯟꯅꯩ
ꯑꯩ ꯑꯩ ꯈꯨꯠꯁꯦ ꯂꯣꯏꯔꯦ ꯍꯧꯖꯤꯛ ꯌꯥꯝ ꯁꯥꯔꯦ ꯁꯤꯡꯖꯨ ꯑꯩꯅ ꯎꯝ ꯈꯪꯉꯤꯅ
ꯑꯃꯦꯠꯄ
ꯑꯝ ꯃꯦꯠꯄ ꯎꯝ ꯃꯦꯠꯄꯒꯤ ꯂꯣꯢꯔꯦ
ꯅꯪꯅ ꯈꯪꯗꯕ ꯂꯩ ꯅꯪꯅ ꯈꯪꯗꯕꯗꯣ ꯑꯩꯅ ꯑꯩꯅ ꯇꯥꯛꯄꯤꯒꯦ ꯑꯩꯁꯨ
ꯎꯝ ꯑꯗꯣ ꯁꯥꯕꯗꯣ ꯀꯨ ꯍꯥꯏꯕ꯭ꯔꯥ
ꯑꯗꯨꯝ ꯁꯥꯢ ꯍꯥꯏꯅ ꯍꯥꯢꯕꯅꯦ
ꯎꯝ
ꯋꯥꯔꯤ ꯁꯥꯕꯅ
ꯑꯥ
ꯑꯩ ꯈꯨꯠꯁꯤ ꯂꯣꯏꯔꯦꯍꯦ ꯑꯩ ꯈꯥꯡꯕ ꯉꯝꯗꯦ ꯏꯁꯤꯡ ꯏꯁꯤꯡꯁꯦ ꯊꯥꯡꯔꯁꯨ ꯐꯥꯔꯣꯏ ꯁꯤꯁꯦ
ꯁꯦꯅꯤꯇꯥꯏꯖꯔ ꯇꯩ ꯂꯩꯔꯗꯤ ꯇꯩꯌꯨ
ꯂꯩꯇꯦꯗ
ꯁꯦꯅꯤꯇꯥꯏꯖꯔ ꯐꯕꯅꯦ ꯃꯣꯔꯣꯛ ꯃꯦꯠꯄ ꯃꯣꯔꯣꯛ ꯃꯦꯠꯄ ꯀꯥꯟꯗ ꯁꯥꯕꯗꯣ
ꯎꯝ ꯑꯥ ꯅꯨꯡꯗꯥꯡꯗ ꯅꯨꯡꯗꯥꯡꯗ ꯎꯝ ꯃꯦꯠꯂꯗꯤꯀꯣ
ꯎꯝ
ꯎꯝ ꯅꯨꯡꯗꯥꯡꯗ ꯃꯦꯠ ꯃꯦꯠꯄ ꯂꯣꯏꯔꯀꯥꯟꯗꯥ ꯀꯩꯁꯨ ꯇꯧꯗ꯭ꯔꯁꯨ ꯃꯣꯔꯅꯤꯡꯗ ꯐꯤꯒꯨꯝꯕ